ꯆꯥꯕ꯭ꯔꯣ ꯑꯩꯈꯣꯏꯒꯤ ꯋꯥꯔꯤꯗꯣ
ꯆꯍꯤ ꯃꯔꯤꯗ ꯅꯗ꯭ꯔꯥ ꯑ ꯅꯪ ꯑꯗꯨꯒꯤ ꯅꯠꯇꯦꯕ ꯑꯗꯨꯒꯤꯗꯃꯛꯇ ꯌꯥꯝ ꯋꯥꯈꯜ ꯆꯥꯎꯅ ꯂꯩꯕꯅꯦꯕꯀꯣ ꯇꯨ ꯑꯍꯔꯅꯤ ꯍꯥꯏꯔꯁꯨ ꯃꯋꯥ ꯂꯧꯗꯦ
ꯅꯪꯒꯤ ꯆꯅꯤ ꯃꯔꯤ ꯃꯉꯥꯗꯤ ꯀ ꯂꯩꯁꯨ ꯀꯥꯎꯗꯧꯗ꯭ꯔꯦꯕ
ꯑ ꯑꯗꯨꯗꯅꯦꯦ
ꯅ ꯇꯅꯤ ꯇꯔꯥꯇꯔ ꯇꯔꯥ ꯇꯔꯦ ꯇꯔꯥꯅꯤ ꯄꯟ ꯒꯨꯝꯕ ꯂꯩ ꯑꯦꯛꯁꯄꯤꯔꯤꯌꯦꯟꯁ ꯇꯧꯈ꯭ꯔꯕꯅꯤꯅ ꯅꯪꯅ ꯅ ꯋꯥꯠꯂ ꯃꯃꯥ ꯂꯧꯕꯤꯗꯦꯕ
ꯂꯕꯤꯗꯦ ꯂꯧꯕꯤꯅꯨꯗ ꯑꯩꯗꯤ
ꯏꯁ ꯅꯪ ꯂꯧꯗ꯭ꯔꯥꯁꯨ ꯑꯩ ꯌꯥꯝ ꯂꯧꯕꯤꯒꯦ
ꯍꯧꯖꯤꯛ ꯂꯩꯔꯤ ꯂꯩꯔꯤꯕ ꯌꯨꯝꯁꯤꯗꯤꯀꯣ
ꯎꯝ
ꯑꯩꯒꯤ ꯏꯕꯣꯛꯀꯤ ꯏꯃꯥꯒꯤ ꯃꯃꯥꯗꯣ ꯏꯕꯣꯛꯅꯤꯅ
ꯑꯣ ꯑꯣ
ꯏꯕꯣꯛꯀꯤ ꯃꯅꯥꯎꯅꯨꯄꯤꯒꯤ ꯌꯨꯝꯗ ꯂꯩꯕ
ꯑ ꯑ
ꯏꯕꯣꯛꯀꯤ ꯃꯅꯥꯎꯅꯨꯄꯤ ꯑꯩꯒꯤ ꯕꯕꯣꯛ ꯑꯇꯣꯟꯕꯤ ꯍꯥꯏꯇꯥꯔꯦꯅꯦ
ꯎꯝ ꯎꯝ
ꯁꯤꯁꯦ ꯌꯨꯝ ꯄꯥꯟꯅꯕꯀꯣ
ꯑꯣ ꯑꯣ
ꯑꯗꯨꯒꯤ ꯃꯥꯒꯤ ꯀꯩꯅꯣꯗꯣ ꯄꯣꯠꯁꯤꯡꯗꯣ ꯑꯩꯈꯣꯏꯒꯤ ꯄꯣꯠ ꯑꯗꯨꯃꯥꯏꯅ ꯁꯤꯖꯤꯟꯅꯩꯔꯤꯕ
ꯑꯥ-ꯑꯥ-ꯑꯥ
ꯏꯃꯥꯗꯤ ꯌꯨꯝ ꯄꯥꯟꯂꯕꯅꯤꯅ
ꯎꯝ ꯎꯝ ꯅꯣꯏꯒꯤꯁꯨ ꯌꯥꯝ ꯂꯥꯏꯕꯛ ꯐꯔꯥꯕꯅꯦ
ꯑꯥ
ꯃꯥꯒꯤꯗꯤ ꯈꯔꯗꯤ
ꯍ ꯇ ꯑꯝ ꯇ ꯃꯥꯒꯦ ꯂꯣꯏꯅ ꯂꯩꯕꯒꯤ ꯐꯕꯅꯦ
ꯃꯥꯗꯤ ꯀꯩꯅꯣ ꯄ꯭ꯔꯣꯖꯦꯛ ꯑꯦꯔꯤꯌꯥꯗ ꯈ꯭ꯋꯥꯏꯗꯒꯤ ꯁꯔꯚꯤꯁ ꯑꯍꯥꯟꯕ ꯒꯣꯔꯃꯦꯟ ꯁꯔꯚꯤꯁ ꯈ꯭ꯋꯥꯏꯗ ꯑꯍꯥꯟꯕ ꯐꯪꯕ ꯑꯣꯏꯕ ꯑꯗꯨꯒꯤ ꯅꯨꯡꯉꯥꯏꯕꯅꯦ ꯄꯩꯁꯥꯒꯤꯔꯣꯝꯗꯗꯤ
ꯑꯗꯨꯒꯤ ꯃꯌꯨꯝ ꯄꯥꯟꯝꯗꯕ ꯃꯥꯁꯦ ꯅꯨꯡꯉꯥꯏ ꯃꯟꯕꯒꯤ ꯃꯌꯨꯝ ꯄꯥꯟꯅꯤꯡꯗ꯭ꯔꯦꯕ
ꯍ
ꯄꯄꯤꯔꯁꯤꯡ ꯁꯦꯇꯧꯕꯅꯦꯕꯀꯣ
ꯑꯥ ꯃꯥꯅꯦ
ꯐꯥꯏꯅꯥꯟꯁꯤꯌꯦꯜ ꯏꯟꯗꯤꯄꯦꯟꯗꯦꯟ ꯑꯣꯏꯈ꯭ꯔꯗꯤ ꯂꯣꯏꯔꯦ ꯃꯋꯥ ꯂꯧꯗꯦ ꯅꯨꯄꯥ ꯅꯋꯥꯠꯃ ꯂꯧꯗꯦ ꯑꯗꯨꯅꯤ ꯈꯪꯕ꯭ꯔꯥ
ꯇꯧꯔꯛꯀꯅꯨ ꯑꯩꯉꯣꯟꯗꯗꯤ ꯍꯣꯔꯦꯟ ꯍꯣꯔꯦꯟ ꯏꯕꯥꯅꯤ ꯊꯨꯡꯅꯔ
ꯑꯗꯨꯒꯤꯗꯤ ꯇꯧꯔꯛꯀꯅꯨꯍꯦ ꯑꯩꯗꯤ ꯀꯌꯥ ꯍꯩꯅꯗꯦ
ꯎꯝ
ꯎꯝ
ꯁꯤꯗ ꯏꯌꯥꯝꯕ ꯍꯧꯖꯤꯛ ꯂꯩꯔꯤꯗꯨꯁꯨ ꯃꯥꯁꯤꯗ ꯊꯕꯛ ꯊꯕꯛ ꯇꯧꯕꯀꯣ ꯑꯗꯨꯒꯤꯅꯤꯗ ꯅꯠꯇ꯭ꯔꯗꯤ ꯂꯩ ꯗꯣꯛꯇꯔ ꯔꯥꯁ ꯔꯥꯁ ꯍꯣꯁꯄꯤꯇꯥꯜꯗ ꯗꯣꯛꯇꯔ ꯑꯣꯏꯕ
ꯑꯣ ꯑꯣ ꯌꯥꯝ ꯐꯩ ꯌꯥꯝ ꯐꯩ ꯂꯩꯕꯥꯛ ꯐꯔꯤꯅ ꯀꯩꯅꯣ ꯑꯗꯨꯃꯥꯏꯅ
ꯑꯩ ꯑꯩꯒꯤ ꯕꯕꯣꯛ ꯍꯥꯏꯕ ꯇꯥꯔꯦꯅꯦ ꯑꯩꯒꯤ ꯏꯃꯥꯒꯤ ꯃꯃꯥ ꯑꯩꯈꯣꯏꯗꯤ ꯑꯗꯨꯝ ꯌꯥꯕꯅꯦ ꯑꯗꯣ ꯑꯩꯒꯤ ꯏꯃꯥꯒꯤ ꯌꯨꯝꯁꯨ ꯌꯥꯗꯦ ꯑꯩꯒꯤ ꯏꯄꯥꯒꯤ ꯌꯨꯝꯁꯨ ꯌꯥꯗꯤ ꯌꯥꯗꯦ ꯑꯩꯒꯤ ꯑꯩꯒꯤ ꯑꯩꯒꯤ ꯃꯃꯥꯒꯤ ꯃꯃꯥ ꯑꯩꯒꯤ ꯏꯕꯣꯛꯀꯤ ꯌꯨꯝꯗꯤ ꯑꯗꯨꯝ ꯈꯔ ꯌꯥꯕꯀꯣ
ꯎꯝ ꯎꯝ ꯎꯝ ꯎꯝ
ꯑꯗꯨ ꯎꯝ ꯈꯪꯗ꯭ꯔꯦ ꯑꯩꯈꯣꯏ ꯆꯤꯡꯒꯗꯤ ꯌꯥꯝ ꯌꯥꯝꯅꯗꯤ ꯈꯦꯠꯅꯕꯅꯤꯗ ꯄ꯭ꯔꯣꯖꯦꯛꯁꯨ
ꯎꯝ
ꯍꯥꯏꯗꯤ ꯊꯕꯛ ꯇꯧꯕ ꯑꯗꯨꯒꯨꯝꯕꯒꯤ ꯔꯣꯝꯗ ꯍꯥꯏꯔꯗꯤꯀꯣ
ꯎꯝ ꯎꯝ
ꯑꯩꯗꯤ ꯍꯟꯗꯛ ꯚꯥꯔꯛꯇ ꯌꯥꯝꯅ ꯐꯥꯎꯕ ꯕꯤꯠꯁꯇꯣ
ꯎꯝ ꯎꯝ ꯎꯝ
ꯑꯗꯨꯗꯒꯤꯅꯦꯕ ꯅ ꯇꯥꯕ꯭ꯔꯥ
ꯑꯥ ꯑꯥ
ꯑꯩꯒꯤ ꯈꯨꯟꯗꯨ
ꯑꯧ ꯑꯣ ꯑꯣ ꯈꯪꯉꯦ ꯈꯪꯉꯦ
ꯑꯗꯨꯗꯤ ꯎꯝ ꯑꯗꯨꯗꯩꯅꯦꯕ ꯑꯩ ꯑꯩꯒꯤ ꯈꯨꯟ ꯑꯣ ꯈꯨꯟꯗꯁꯨ ꯆꯠꯇ꯭ꯔꯤꯕ ꯑꯣ ꯑꯣ ꯈꯨꯟꯗꯗꯤ ꯆꯠꯂꯦ ꯑꯩ ꯑꯩꯒꯤ ꯈꯨꯟꯗ ꯆꯠꯇ꯭ꯔꯤꯌꯦ ꯑ ꯇꯃꯦꯡꯂꯣꯡꯗ ꯈꯔ ꯕꯦꯂꯤ ꯂꯩꯕ ꯍꯥꯏꯕꯕꯨ ꯑꯗꯨꯒꯨꯝꯕꯗꯨꯅ ꯑꯣꯏꯔꯕꯅꯤ
ꯑꯣ ꯈꯪ ꯈꯪꯗ꯭ꯔꯦ ꯑꯩꯗꯤ ꯑꯗꯨꯃꯥꯏꯗꯤ ꯍꯥꯏꯅꯨꯍꯦ
ꯑꯩꯈꯣꯏꯒꯤ ꯂꯝꯕꯨ ꯑꯗꯨꯃꯥꯏꯅ ꯍꯥꯏꯊꯤꯕ ꯌꯥꯕ꯭ꯔꯣ
ꯍꯧꯖꯤꯛ ꯑꯩꯒꯤ ꯈꯨꯟꯗ ꯁꯥꯔꯚꯤꯁ ꯇꯧꯕꯁꯦ ꯃꯤ ꯑꯃꯈꯛꯇꯅꯦꯕ ꯌꯨꯝꯊꯣꯡꯗꯤ ꯆꯥꯝꯃ ꯍꯦꯟꯕ ꯆꯥꯝꯃꯀꯨꯟ ꯁꯨꯔꯦꯍꯦ
ꯎꯝ
ꯁꯤꯗ ꯁꯔꯚꯤꯁ ꯇꯧꯕꯗꯤ ꯀꯥꯎꯟꯁꯤꯜ ꯑꯣꯖꯥ ꯑꯃꯈꯛꯇ
ꯌꯥꯝꯕ ꯃꯥꯜꯂ‌ꯦꯀꯣ
ꯎꯝ ꯑꯗꯣ ꯃꯄꯥꯟꯗ ꯂꯩꯕꯁꯤꯡꯗꯤ ꯑꯗꯨꯝ ꯌꯥꯏ ꯑꯩꯈꯣꯏꯁꯨ ꯌꯨ ꯌꯨꯝꯒꯤ ꯀꯩꯅꯣ ꯈꯨꯟꯒꯤ ꯃꯤ ꯒꯤꯗꯤ ꯀꯩꯅꯣ ꯄꯥꯗ꯭ꯔꯦꯕ
ꯎꯝ ꯎꯝ
ꯍꯥꯏꯗꯤ ꯈꯨꯟꯗ ꯕꯣꯇꯥꯔꯁꯨ ꯊꯝꯗ꯭ꯔꯦ ꯈꯨꯟꯗ ꯆꯥꯔꯖ ꯁꯨꯠ ꯊꯝꯗ꯭ꯔꯦ ꯑꯗꯒꯤ ꯑꯩꯈꯣꯏꯕꯨꯗꯤ ꯀꯩꯅꯣ ꯐꯨꯗ꯭ꯔꯦꯕꯀꯣ ꯃꯁꯤꯡꯗꯣ
ꯗꯒꯤ ꯑꯗꯨ ꯃꯄꯥꯟ ꯊꯣꯛꯄ ꯈꯨꯟꯒꯤ ꯃꯤ ꯑꯣꯏꯖꯔꯁꯨ ꯈꯨꯟꯗ ꯂꯩꯇꯕ ꯂꯩꯅ ꯑꯗꯨꯗ‌ꯣ ꯍꯥꯏꯔꯒꯗꯤ ꯑꯗꯨꯝ ꯑꯣꯐꯤꯁꯥꯔꯁꯨ ꯈꯔꯗꯤ ꯂꯩꯗꯤ ꯂꯩꯕꯅꯤ ꯑꯗ ꯑꯗꯨꯗ ꯈꯨꯟꯗ ꯂꯩꯕ ꯃꯤ ꯍꯧꯖꯤꯛ ꯈꯨꯟꯗꯥꯔꯤꯕꯁꯤꯡꯗꯤ ꯊꯕꯛ ‌ꯁ‌ꯦ ꯑꯃꯈꯛꯇꯅꯦꯕ
ꯑꯣ ꯑꯣ
ꯑꯥꯏ ꯑꯦꯁ ꯑꯥꯏ ꯑꯥꯔ ꯑꯦꯁ ꯑꯃ ꯂꯩꯕꯗꯣ ꯈꯪꯕ꯭ꯔꯥ ꯑꯩꯈꯣꯏ ꯈꯨꯟꯒꯤ
ꯍꯣꯠꯂꯣꯡ ꯍꯥꯏꯕꯗꯣ
ꯍꯟꯗꯛ ꯊꯣꯛꯄꯗꯣ
ꯅꯠꯇꯦ ꯀꯨꯏꯔ‌ꯦ ꯃꯥꯗꯤ ꯖꯣꯏꯟ ꯖꯣꯏꯟ ꯀꯃꯤꯁꯅꯔ ꯀꯥꯈ꯭ꯔꯕꯅꯦ ꯃꯥꯗꯤ
ꯑꯣ
ꯑꯩꯒꯤ ꯏꯃꯥ ꯑꯅꯤꯅ‌ꯦꯅ
ꯑꯣ ꯑꯣ ꯍꯣꯏ ꯍꯣꯏ ꯍꯣꯏ ꯍꯣꯏ ꯍꯣꯏ
ꯑꯩ ꯏꯃꯥ ꯑꯍꯟꯒꯤ ꯃꯆꯦꯒꯤ ꯃ ꯃꯆꯥꯅꯤꯕ ꯑꯗꯣ ꯑꯗꯣ ꯏꯌꯥꯝꯕꯁꯤꯡꯒꯤꯗꯤ ꯀꯥꯖꯤꯟ ꯊꯣꯛꯈ꯭ꯔꯦꯅ ꯑꯩꯒꯤꯅ ꯏꯁꯇꯦꯞ ꯀꯖꯤꯟ ꯍꯥꯏꯁꯤꯔꯥ
ꯌꯥꯔꯦ ꯅꯪꯁꯨ ꯗꯨꯃꯥꯏ ꯍꯥꯥꯏꯕꯁꯨ ꯌꯥꯏ ꯅ‌ꯣꯏꯗꯤ ꯅꯨꯡꯁꯤꯅꯔꯒ ꯂꯩꯔꯝꯅꯤꯅ
ꯑ ꯑꯗꯨꯝ
ꯍꯥꯏꯕꯗꯤ ꯃꯣꯏꯁꯨ ꯍꯤꯡꯅꯤꯡꯔꯒ ꯇꯧꯕ ꯅꯠꯇ‌ꯦꯅ ꯁꯤꯔꯒ ꯗ‌ꯣꯏꯗꯤ ꯂꯧꯕ ꯇꯥꯕꯅꯤꯅ ꯑꯗꯨꯗꯣ
ꯑꯥ ꯑꯗꯨꯕꯨꯗꯤ ꯑꯗꯨꯃꯥꯏꯅꯗꯤ ꯇꯧꯒꯅꯤ
ꯑꯣ ꯁꯥꯎꯕꯁꯨ ꯂꯩꯕꯅꯦꯕꯀꯣ ꯅꯣꯏ ꯈꯔꯗꯤ
ꯑꯗꯨꯒ ꯑꯩꯒꯤ ꯏꯃꯥꯒꯤ ꯌꯨꯝꯗꯣ
ꯎꯝ
ꯑꯗꯨꯗ ꯑꯩꯒꯤ ꯑꯩꯕꯨ ꯄꯣꯛꯄꯤꯕ ꯏꯃꯥꯅꯁꯨ ꯃꯥꯒꯤ ꯌꯨꯝ ꯑꯣꯏꯅ ꯇꯧꯕꯗꯣ ꯀꯥꯏꯐꯨꯉꯥꯏꯅꯣ ꯈꯪꯉꯤꯀꯣ ꯑꯗꯨꯗ ꯃꯣꯏꯗ ꯃꯣꯏꯗ ꯃꯣꯏꯗ ꯑꯃꯨꯛ ꯇꯧꯕꯤꯕꯅꯦꯕ
ꯑ ꯑꯣ ꯑꯣ
ꯑꯩꯗꯤ ꯂꯨꯍꯣꯡꯕꯅꯦꯕꯀꯣ
ꯎ ꯎ
ꯆꯦꯟꯕ ꯅꯠꯇꯕ ꯂꯨꯍꯣꯡꯕꯅꯦꯕ
ꯎꯝ ꯎꯝ ꯑꯣ ꯑꯣ
ꯑꯩꯈꯣꯏ ꯏꯄꯥꯗꯣ ꯏꯕꯥꯟꯖꯂꯤꯁ ꯑꯣꯏꯕꯒꯤ ꯑꯗꯨꯒꯨꯝꯕꯗ ꯇꯧꯕ ꯌꯥꯗ꯭ꯔꯦꯅꯦ
ꯎꯝ ꯎꯝ ꯑꯣ ꯑꯣ ꯅꯣꯏ ꯗꯗꯥ ꯍꯈꯣꯏꯁꯨ ꯑꯩꯈꯣꯏꯁꯤ ꯑꯩ ꯍꯧꯖꯤꯛ ꯂꯩꯕ ꯃꯐꯝꯗ ꯂꯣꯏꯅ ꯂꯩꯈ꯭ꯔꯕ꯭ꯔꯥ
ꯑꯅꯤꯗꯤ ꯂꯩꯌꯦ ꯑꯗꯨꯗ
ꯎꯝ ꯎꯝ
ꯑꯃꯅ ꯈ꯭ꯋꯥꯏ ꯑꯍꯟꯗꯨꯅ ꯍꯤꯠ ꯆꯤꯡꯈꯝꯗ ꯄꯁꯇꯥꯔ ꯇꯧꯔ ꯂꯩꯔꯦꯅ
ꯎ ꯎ ꯎ ꯎꯝ
ꯑꯗꯨꯒ ꯑꯅꯤꯗꯤ ꯑꯗꯨꯗ ꯂꯩꯍꯧꯔꯦ ꯑꯁ ꯑꯗꯨꯒꯤ ꯃꯊꯪꯗ ꯑꯅꯤ ꯌꯨꯝꯗ ꯂꯩ ꯑꯩ ꯑꯃꯗꯤ ꯌꯨꯝꯗꯣ ꯍꯣꯡꯈ꯭ꯔꯦ ꯑꯃꯅ ꯃꯃꯗꯣ ꯀꯥꯎꯟꯁꯤꯜ ꯑꯣꯖꯥ ꯑꯣꯏꯕꯅꯦꯕ
ꯑꯣ
ꯑꯗꯨꯅ ꯑꯗꯨꯟꯅ ꯃꯃꯥꯕꯨ ꯌꯦꯡꯁꯤꯜꯂꯒ ꯂꯩꯔꯦ
ꯑꯗꯨꯗꯤ ꯋꯥꯅꯤꯡꯉꯥꯏ ꯂꯩꯇꯔ‌ꯦꯅ‌ꯦ
ꯈꯪꯗ꯭ꯔꯦꯗ ꯍꯣꯏꯗ ꯑꯩ ꯑꯩꯈꯣꯏꯕꯨꯗꯤ ꯍꯣꯏ ꯁꯦꯡꯅ ꯍꯥꯏꯔꯒꯗꯤ ꯍꯣꯏ ꯑꯗꯨꯒꯨꯝꯕꯒꯤꯕꯨꯗꯤ ꯀꯩꯅꯣ ꯄ꯭ꯔꯦꯁꯔꯗꯤ ꯑꯃꯇ ꯂꯩꯇꯦꯗ ꯐꯤꯅꯥꯟꯁꯤꯌꯦꯜꯒꯨꯝꯕ ꯍꯥꯏꯔꯒꯗꯤ ꯃꯣꯏꯅ ꯑꯗꯨꯝ ꯐꯗꯥꯔ ꯂꯩꯇ꯭ꯔꯁꯨ ꯃꯣꯏꯅ ꯑꯗꯨꯝ ꯌꯦꯡꯕꯤꯕꯗꯣꯀꯣ
ꯎꯝ ꯎꯝ
ꯔꯦꯁꯄꯣꯟꯁꯤꯕꯤꯂꯤꯇꯤꯗ ꯑꯩꯗꯤ ꯈꯔ ꯑꯗꯨꯝ ꯈꯪꯉꯤꯕ ꯔꯦꯁꯄꯣꯟꯁꯤꯕꯤꯂꯤꯇꯤꯕꯨꯗꯤ ꯑꯗꯨꯝ ꯏꯅꯥꯎꯅꯨꯄꯥꯗꯤ ꯑꯃꯇ ꯈꯪꯗꯕꯅꯤ
ꯑꯣ ꯑꯣ ꯅꯥꯅꯎꯁꯨ ꯂꯩꯕ꯭ꯔ ꯑꯣ
ꯑꯋꯥꯠꯄ ꯍꯥꯏꯕꯁꯦ ꯑꯗꯨꯝ ꯀꯩꯅꯣ ꯃꯦꯟꯁꯤꯟꯕꯤꯕꯅꯤꯅ ꯃꯊꯟꯇꯅ ꯁꯤ ꯋꯥꯠꯂꯦ ꯍꯥꯏꯅ ꯃꯊꯥ ꯁꯥꯕꯗꯗꯤ ꯃꯥꯗꯤ ꯐꯪꯗ꯭ꯔꯦꯕ
ꯅꯪ ꯂꯩꯕꯒꯤ
ꯎꯝ ꯑꯩꯁꯨ ꯆꯥꯎꯅ ꯂꯩꯕꯒꯤꯀꯣ ꯑꯥ
ꯍꯧꯖꯤꯛꯀꯥꯟ ꯏꯅꯥꯎꯅꯨꯄꯤ ꯂꯩꯕ ꯃꯣꯏꯗꯤ ꯍꯍꯣꯏ ꯌꯥ ꯌꯥꯝ ꯒ꯭ꯌꯥꯟ ꯇꯥꯏꯌꯦ ꯀꯔꯤ ꯇꯧꯋꯦ ꯍꯥꯏꯔꯁꯨ ꯎꯝ ꯆꯦ ꯑꯩ ꯂꯩꯔꯤꯕꯅꯤꯅ ꯑꯇꯣꯞꯄꯗꯤ ꯌꯨꯝ ꯄꯥꯟꯈ꯭ꯔꯦꯕ ꯍꯧꯖꯤꯛꯇꯤ ꯑ ꯑꯇꯣꯞ ꯑꯩꯉꯣꯟꯗ ꯗꯤꯄꯦꯟ ꯇꯧꯕ ꯉꯝꯗ꯭ꯔꯦꯕ ꯑꯩꯈꯣꯏꯗ ꯑꯗꯨꯝ ꯇꯧꯈ꯭ꯔꯦꯕ ꯃꯦꯆꯦ ꯂꯩꯔꯤꯁꯤꯗꯤ ꯃꯦꯆꯦ ꯂꯩꯔꯤꯁꯤꯗꯤ ꯀꯔꯤꯁꯨ ꯂꯩꯇ꯭ꯔꯁꯨ ꯑꯗꯨꯃꯥꯏꯅ ꯈꯜꯂꯦꯕ ꯑꯗꯨꯗꯤ ꯃꯍꯥꯎꯁꯥꯅꯤꯗ ꯅꯪ ꯂꯩꯇꯕ ꯀꯥꯟꯗ ꯃꯥꯁꯨ ꯑꯗꯨꯝ ꯈꯪꯉꯛꯒꯅꯦꯕ
ꯑꯥ ꯑꯗꯨꯅꯤꯗ ꯑꯗꯣ ꯍꯟꯗꯛꯇꯤ ꯃꯔꯤꯗꯤ ꯌꯨꯝ ꯄꯥꯟꯈ꯭ꯔꯦꯕꯀꯣ
ꯑꯣ ꯑꯣ
ꯑꯗꯨ ꯍꯧꯖꯤꯛ ꯀꯥꯎꯁꯤꯜ ꯑꯣꯖꯥ ꯍꯥꯏꯕꯗꯣ ꯑꯗꯣ ꯑꯉꯥꯡ ꯑꯍꯨꯝ ꯁꯨꯔꯦꯕ
ꯑꯣ ꯑꯣ
ꯆꯍꯤꯁꯨ ꯌꯥꯝ ꯈꯦꯠꯅꯕꯗꯤꯅ ꯑꯩꯈꯣꯏꯗꯤ ꯈ꯭ꯋꯥꯏꯗꯩ ꯑꯍꯟꯗꯣ
ꯎꯝ
ꯐꯣꯔꯇꯤ ꯐꯣꯔ ꯑꯣꯏꯈ꯭ꯔꯦꯕ
ꯎꯝ ꯎꯝ ꯎꯝ
ꯈꯒꯅꯤ ꯈꯔꯥ ꯈꯦꯟꯅꯕꯅꯤ ꯑꯩꯒꯤ ꯍꯦꯛ ꯃꯊꯛꯇꯣ ꯊꯥꯔꯇꯤ ꯑꯣꯏꯕꯅꯤ
ꯑꯥ ꯑꯗꯨꯗꯤ ꯎꯝ ꯏꯃꯥꯇꯣꯟꯕꯤꯒꯤ ꯃꯆꯥꯗꯗꯤ ꯅꯪꯅ ꯈꯣꯏꯗꯒꯤ ꯑꯍꯥꯟ
ꯑꯥ
ꯎꯝ
ꯃꯥꯏꯅ ꯐꯩꯕ
ꯎꯝ
ꯑꯗꯨꯒꯤꯅꯤꯗ ꯅꯪꯒꯤꯗꯤ ꯍꯣꯏ ꯂꯩꯔꯤ ꯅꯪꯒꯤꯗꯤ ꯏꯃꯥ ꯕꯕꯥ ꯁꯨꯔꯤꯕ꯭ꯔꯥ
ꯁꯨꯋꯦ ꯍꯣꯏ
ꯑꯣ ꯌꯥꯝ ꯐꯩꯅ ꯑꯗꯨꯗꯤ
ꯎꯝ ꯎꯝ ꯍꯣꯏ ꯀ꯭ꯔꯤꯁꯨ ꯂꯩꯇ꯭ꯔꯥꯁꯨ ꯑꯗꯨ ꯂꯩꯕꯗꯨ
ꯎꯝ ꯃꯥꯅꯦ ꯑꯁ ꯑꯩꯗꯤꯀꯣ ꯑꯩꯒꯤ ꯋꯥꯔꯤ ꯑꯃ ꯍꯥꯏꯕꯤꯒꯦ ꯀꯩꯅꯣ ꯑꯥ ꯏꯄꯥꯗꯣ ꯈꯔ ꯑꯍꯟ ꯑꯣꯏꯅ ꯑꯩꯈꯣꯏꯕꯨ ꯄꯣꯛꯄꯤꯕꯅꯤꯅ ꯀꯩꯅꯣ ꯑꯩꯒꯤ ꯏꯄꯥ ꯍꯥꯏꯅ ꯀꯧꯅꯤꯡꯉꯥꯏꯁꯦ ꯍꯧꯖꯤꯛ ꯑꯃꯈꯛꯇ ꯂꯩꯌꯦꯕ ꯍꯥꯏꯗꯤ ꯏꯄꯥꯒꯤ ꯀꯖꯤꯟꯁꯤꯡ ꯑꯣꯏꯔꯒꯁꯨ ꯂꯩꯇ꯭ꯔꯦꯕ
ꯎꯝ
ꯂꯣꯏꯅ ꯁꯤꯈ꯭ꯔꯦꯕ
ꯑꯣ ꯑꯣ ꯑꯣ ꯁꯤꯈ꯭ꯔꯦ ꯍꯥꯏꯔꯒ ꯌꯥꯝ ꯍꯔꯥꯎꯕ꯭ꯔꯥ ꯅꯪ ꯅꯣꯛꯂꯒ ꯂꯩꯕ ꯁꯥ ꯆꯩ ꯂꯥꯛꯀꯥꯅꯤ ꯁꯤ ꯉꯥꯡꯁꯦ
ꯑꯗꯨꯒꯤ ꯀꯩꯅꯣ ꯑꯥ ꯂꯨꯍꯣꯡꯕ ꯀꯨꯝꯕ ꯍꯥꯏꯔꯤꯁꯤꯅꯦ ꯀꯔꯤꯒꯨꯝꯕ ꯄ꯭ꯔꯣꯒꯥꯝꯒꯨꯝꯕ ꯂꯩꯕꯗꯗꯤ ꯌꯥꯝ ꯀꯩꯅꯣ
ꯎꯝ
ꯐꯔꯛ ꯇꯥꯕꯅꯦꯕ ꯑꯩꯈꯣꯏ ꯆꯍꯤꯒ ꯌꯦꯡꯉꯗꯤ ꯈꯔ ꯑꯩꯈꯣꯏꯗꯤ ꯈꯔ ꯅꯧꯔꯤꯕꯅꯤꯅꯀꯣ
ꯎꯝ ꯎꯝ
ꯑꯗꯨꯒꯤꯗꯣ ꯏꯄꯥ ꯍꯧꯖꯤꯛ ꯏꯄꯥꯇꯣꯟ ꯏꯄꯥꯒꯤ ꯍꯦꯛ ꯃꯅꯥꯎ ꯅꯨꯄꯥꯗꯣ
ꯎꯝ
ꯃꯥꯁꯨ ꯀꯩꯅꯣ ꯁꯨꯔꯦꯕ ꯁꯕꯦꯟꯇꯤ ꯁꯨꯔꯦꯕ ꯍꯟꯗꯛ
ꯑꯣ ꯑꯣ
ꯑꯗꯨ ꯐꯥꯎꯕ ꯑꯩꯒꯤ ꯏꯄꯨꯅꯤ ꯍꯥꯏꯔꯒꯁꯨ ꯌꯥꯕꯅꯦꯕ ꯄꯥꯇꯣꯟ ꯐꯕ ꯑꯗꯨꯒꯤ ꯑꯗꯨꯒꯨꯝꯕꯔꯣꯝꯗꯗꯤ ꯌꯥꯝꯅ ꯀꯩꯅꯣ ꯈꯔ ꯍꯣꯏꯗꯤ ꯌꯥꯝꯅ ꯀꯩꯅꯣ ꯕꯦꯔꯥ ꯀꯥꯕꯒꯤꯗꯤ ꯅꯠꯇꯦ ꯑꯗꯨ ꯑꯣꯏꯔꯁꯨ